ꯍꯂꯣ
ꯍꯂꯣ
ꯍꯜꯂꯣ
ꯇꯥꯏ ꯇꯥꯏ ꯍ ꯇꯥꯕꯔꯣ ꯏꯆꯦ
ꯍꯂꯣ
ꯇꯥꯕꯥꯔꯣ ꯏꯆꯦ
ꯍꯜꯂꯣ
ꯇꯥꯏꯌꯦ
ꯇꯥꯗꯦ ꯍꯜꯂꯣ
ꯍꯜꯂꯣ ꯇꯥꯕꯔꯣ ꯇꯥꯔꯕꯣ
ꯀꯩꯅꯣ ꯌꯥꯝ ꯇꯞꯄꯤ ꯁꯥꯑꯣꯟ ꯁꯦ
ꯇꯥꯗꯔꯣ
ꯇꯥꯔꯦ ꯇꯥꯔꯦ
ꯑꯣ ꯑꯩ ꯑꯅꯤ ꯀꯩꯅꯣ ꯇꯧꯔꯤꯁꯤꯕꯣꯅ ꯁꯦꯡꯉꯕꯣ ꯏꯆꯦ
ꯑ ꯇꯥꯗꯤ ꯇꯥꯏꯌꯦ ꯌꯥꯝ ꯁꯦ ꯑꯣꯏꯗꯦ ꯌꯥꯝ ꯇꯞꯄꯦ ꯃꯈꯣꯟ
ꯀꯔꯤ ꯑꯣꯏꯖꯥꯇꯅꯣ
ꯈꯪꯗ ꯌꯥꯝ ꯊꯤꯅ ꯇ ꯄꯦ
ꯌꯥꯝ ꯇꯞꯅ ꯇꯥꯏꯔꯕ ꯇꯞꯅ ꯇꯥꯏꯌꯦꯕ ꯍꯧꯖꯤꯛꯁꯨ
ꯎꯝ ꯇꯄꯦꯥ ꯑ ꯄꯩꯁꯥ ꯂꯣꯌ ꯂꯩꯈꯠꯂꯕꯅꯤ ꯑꯩ ꯕꯣꯂꯨꯃꯁꯦ ꯐꯨꯜꯗ ꯂꯩꯈꯠꯂꯤꯅꯤ ꯇꯥꯞ ꯄꯦꯗꯝ
ꯌꯦꯡꯉꯨꯅꯦ ꯅꯪ ꯑꯦꯌꯥꯔꯄꯤꯁꯀꯨꯝꯕꯒ ꯊꯤꯟꯕ꯭ꯔꯣ
ꯊꯤꯜꯂꯦ
ꯑꯗꯨ ꯍꯥꯏꯐꯦꯠ ꯂꯧꯊꯣꯛꯑ ꯌꯥꯕ꯭ꯔ ꯌꯦꯡꯉꯨꯅꯦ
ꯍꯜꯂꯣ
ꯇꯥꯔꯕꯣ ꯇꯥꯔꯕꯣ
ꯇꯥꯔꯦ ꯇꯥꯔꯦ ꯏꯌꯔ ꯄꯤꯁꯅ ꯑꯣꯏꯔꯝꯃꯤꯍꯦ
ꯍ ꯑꯩꯅ ꯏꯌꯔ ꯄꯤꯁ ꯑꯍꯣꯡꯕ ꯄꯥꯏ ꯒꯅꯣ ꯍꯥꯏꯗꯤ ꯌꯥꯗꯦ ꯑꯗꯨꯒ
ꯂꯩꯩꯇ ꯇꯧꯏꯅꯦꯅꯦ
ꯇꯥꯡꯕ ꯑꯃ ꯂꯩꯕꯤꯒꯤꯗꯏꯅꯦ ꯉꯍꯥꯟ ꯃꯃꯥꯡꯗ
ꯑꯗꯨꯗꯣ ꯂꯤꯁꯤꯜꯂꯛꯄꯒꯤꯅꯦ
ꯑꯣ
ꯎꯝ ꯀꯨꯏꯅ ꯁꯤꯖꯤꯟꯅꯔꯛꯄꯒꯤ
ꯅꯅꯥꯎꯒꯤ ꯇꯣꯂꯣꯞ ꯐꯪꯉꯀꯥꯟꯗ ꯇꯣꯂꯣꯞ ꯆꯥꯔꯀꯥꯟꯗ ꯍꯥꯏꯕ ꯂꯩꯕꯤꯔꯈꯤ
ꯑꯗꯨ ꯑꯗꯨꯅꯦ ꯑꯩꯅ ꯉꯥꯏꯔꯤꯁꯦ
ꯀꯥꯏ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ
ꯍꯧꯖꯤꯛ ꯀꯥꯟꯁꯤ ꯑꯗꯨꯝ ꯄꯪꯂꯩ ꯃꯔꯩꯔꯤ
ꯀꯩꯗꯧꯔꯒ ꯂꯩꯔꯤꯅꯣ
ꯌꯨꯝꯒꯤ ꯊꯕꯛ ꯈꯔ ꯇꯧ ꯋꯥꯏ ꯁꯤꯠ ꯂꯝꯁꯦꯡ ꯆꯥꯛ ꯊꯣꯡꯕ ꯑꯇꯩ ꯅꯨꯡꯊꯤꯟꯗꯅ ꯨ ꯐꯤꯃꯨꯛ ꯉꯥꯛ ꯀꯣꯛ ꯀꯣꯛ ꯁꯥꯕ
ꯁꯥꯏꯔꯕꯣ ꯑꯩꯈꯣꯏ ꯆꯦꯁꯤꯕꯣꯥ
ꯐꯤ ꯁꯥꯥꯕ ꯇꯝꯃꯤꯌꯦ
ꯀꯅꯥꯅ ꯇꯝꯕꯤꯔꯤꯕ
ꯑꯈꯣꯏ ꯃꯥꯅ ꯇꯝꯕꯤꯔꯤꯅꯤ
ꯀꯗꯥꯏꯗꯒꯤ ꯀꯣꯟ ꯀꯣꯟ ꯂꯩꯍꯧꯗꯗꯥꯏꯅꯦ ꯅꯣꯏꯒꯤ ꯑꯩ ꯃꯃꯥꯡ ꯂꯥꯛꯑꯝꯕꯗ
ꯀꯣꯟꯗꯣ ꯂꯩꯔꯤꯅꯦ ꯑꯪ ꯍꯩ ꯑꯝꯇ ꯍꯩꯇ ꯇꯥꯔꯦ ꯇꯝꯅꯕꯅ ꯂꯩꯔꯤꯅꯤ
ꯅꯣꯏ ꯃꯥꯗꯔꯅ ꯂꯩꯕꯤꯔꯤꯕ
ꯈꯣꯏ ꯃꯥꯗꯔꯅ ꯂꯩꯕꯤꯔꯤꯕ ꯑꯗꯨꯒ ꯇꯝꯃꯤ ꯍꯩꯇ꯭ꯔꯤꯗ ꯑꯗꯨꯝ ꯇꯝꯃꯤ ꯂꯪ ꯊꯥꯗꯠ ꯊꯥꯗꯠꯇꯅ ꯐꯤ ꯁꯥꯔꯤꯅꯦꯅ ꯂꯪ ꯊꯠ ꯭ ꯇꯠꯂꯒ ꯂꯩ ꯆꯍꯤ ꯉꯥꯏꯍꯥꯛ ꯁꯥꯔꯒ ꯑꯃꯨꯛ ꯀꯩꯅꯣꯝ ꯇꯧꯋꯦ ꯑꯉꯥꯡ ꯇꯨꯏꯁꯟꯁꯖꯨ ꯇꯧꯋꯦ
ꯋꯥ ꯑꯉꯥꯡ ꯇꯨꯏꯁꯟꯒ ꯇꯧꯗꯔꯕ ꯑꯣꯏꯔꯦ
ꯑꯉꯥꯡ ꯑꯉꯥꯡꯖꯨ ꯈꯔꯒ ꯂꯣꯏꯅꯕ ꯐꯩꯌꯦꯅ
ꯑꯗꯨꯒ ꯏꯌꯥꯔꯄꯤꯁ ꯑꯃꯟꯕ ꯄꯥꯏꯕ
ꯍꯣꯏ ꯄꯩꯁꯥ ꯄꯥꯏꯗ꯭ꯔꯦ
ꯑꯉꯥꯡ ꯁꯟꯖꯨ ꯇꯧꯕ ꯀꯣꯟꯖꯨ ꯁꯥꯕ ꯑꯗꯨꯒ ꯄꯩꯁꯥꯖꯨ ꯄꯥꯏꯗꯕ
ꯀꯣꯟ ꯁꯥꯕꯗꯨꯗꯤ ꯄꯩꯁꯥ ꯊꯣꯛꯇ꯭ꯔꯤꯗ ꯇꯝꯃꯤꯕꯅꯤꯅ ꯄꯩꯁꯥ ꯊꯣꯛꯄ ꯑꯣꯏꯗ꯭ꯔꯤ ꯍꯧꯖꯤꯛꯄꯥꯎꯒꯤꯗꯤ ꯃꯅꯦ
ꯀꯩ ꯐꯤ ꯁꯥꯏꯅꯣ ꯐꯤ ꯃꯈꯜ ꯃꯈꯜ ꯌꯥꯝ ꯂꯩꯗꯥꯏꯅꯦ
ꯐꯤ ꯂꯩ ꯃꯈꯜ ꯃꯈꯜ ꯂꯩ ꯑꯩꯗꯤ ꯕꯤꯒꯤꯅꯔꯅ ꯄꯥꯏꯕ ꯌꯥꯕ ꯐꯤꯅꯦ ꯍꯩꯇꯔ꯭ꯤꯕ ꯃꯤꯅ ꯁꯥꯕ ꯌꯥꯕ ꯐꯅꯦꯛ
ꯎꯝ
ꯂꯥꯏ ꯐꯅꯦꯛ
ꯋꯥꯟ ꯄ꯭ꯂꯥꯏ ꯍꯥꯏꯗꯨꯅ ꯀꯃꯥꯏꯅ ꯇꯧꯒꯦ ꯇꯨ ꯄ꯭ꯂꯥꯏ ꯍꯥꯏꯗꯨꯅ ꯀꯃꯥꯏꯅ ꯇꯧꯒꯦ
ꯂꯪꯗꯣ
ꯎ ꯊꯥꯕꯒꯤ ꯆꯥꯡ ꯍꯥꯏꯇꯥꯔꯦ ꯂꯪꯗꯨꯑ ꯆꯥꯎꯕꯒꯤ ꯆꯥꯡꯗ ꯈꯦꯠꯅꯩꯅꯦ ꯀꯨꯞꯄ ꯑꯣꯏꯗꯣꯏꯅꯦꯕ ꯋꯥꯟꯖꯤꯅ ꯍꯣꯏ ꯇꯨ ꯄ꯭ꯂꯥꯏꯖꯤꯅ ꯑꯃꯨꯛ ꯆꯥꯎꯗꯣꯏꯅꯦ ꯁꯥꯝꯇꯨ ꯑꯊꯥꯕꯤꯗꯨꯅꯦꯕ ꯑꯗꯨꯅ
ꯅꯥ ꯆꯥꯎꯗꯣꯏꯕ
ꯂꯪ ꯃꯈꯜ ꯃꯈꯜ ꯌꯥꯝ ꯂꯩꯗ ꯑꯩꯖꯨ ꯐꯖꯅ ꯈꯪꯗ꯭ꯔꯤ꯫ ꯑꯗꯨ ꯈꯇꯪꯅꯦ ꯑꯩꯅ ꯈꯪꯉꯤꯖꯦ ꯑꯗꯨ ꯑꯅꯤꯗꯨ ꯈꯛꯇꯪꯅꯦ꯫ ꯑꯥ ꯋꯥꯟ ꯄ꯭ꯂꯥꯏꯖꯤꯅ ꯀꯥꯂꯦꯟꯗ ꯑꯗꯨꯝ ꯁꯦꯠꯂꯖꯨ ꯌꯥꯔꯦ
ꯀꯔꯤ ꯃꯆꯨꯒꯤ ꯂꯪ ꯐꯅꯦꯛꯂꯣ ꯁꯥꯏ ꯈꯥꯏꯕꯣ
ꯑꯉꯥꯡꯕ ꯑꯉꯥꯡꯕꯅꯦ ꯑꯗꯨꯒ ꯄꯥ ꯕꯦꯕꯤ ꯄꯤꯡꯅ ꯐꯦꯟꯕ ꯨꯎꯪ ꯀꯣꯠꯄ
ꯕꯦꯕꯤ ꯄꯤꯡ
ꯑꯥ
ꯕꯦꯕꯤ ꯄꯤꯡ ꯍꯥꯏꯖꯦ ꯀꯩ ꯝꯆꯨꯅꯣ
ꯄꯤꯡ ꯇ ꯑꯋꯥꯎꯕ ꯄꯤꯡ
ꯑꯌꯥꯛꯄ ꯅꯇꯕ
ꯑꯥ ꯌꯥꯝ ꯋꯥꯎꯕꯗꯣ ꯍꯥ ꯑꯗꯨꯅ ꯑꯗꯨꯅ ꯑꯗꯨꯅ ꯗꯥꯛꯄꯤꯅꯤ
ꯂꯩ
ꯑ ꯑ ꯕꯦꯕꯤꯁꯤꯡ ꯃꯆꯨꯁꯦ ꯑ ꯊꯝꯕꯥꯟ ꯄꯤꯡ ꯃꯆꯨꯗꯣ ꯍꯥꯏꯇꯥꯔꯦ ꯑꯗꯨ ꯃꯆꯨꯗꯨꯅꯦꯕ
ꯑꯣ ꯊꯝꯕꯥꯟ ꯃꯆꯨꯗꯣ
ꯍꯣꯏ ꯊꯝꯕꯥꯟ ꯃꯆꯨꯗꯣ
ꯀꯔꯤ ꯅꯪ ꯇꯨꯢꯁꯟ ꯀꯥꯌꯥ ꯉꯥꯡ ꯇꯧꯏꯅꯣ ꯖꯤꯖꯤꯕꯣ
ꯑꯉꯥꯡ ꯌꯥꯝꯗꯦꯗ ꯑꯉꯥꯡ ꯑꯅꯤ ꯑꯍꯨꯝ ꯈꯛꯇꯅꯤ
ꯑꯉꯥꯡꯅ ꯑꯃꯨꯛ ꯑꯣꯠꯄꯤꯔꯧꯕ ꯏꯆꯦꯁꯦ ꯑꯗꯨꯅ ꯅꯦꯝꯗꯁꯨ ꯑꯣꯠꯂꯕ ꯀꯣꯟꯊꯥꯍꯜꯂꯒ ꯌꯥꯝ ꯊꯕꯛ ꯌꯥꯝ ꯇꯧꯍꯜꯂꯖꯥꯠꯅꯤꯅꯦ
ꯈꯔ ꯈꯔ ꯑꯣꯠꯇꯗꯤ ꯀꯃꯥꯏ ꯇꯧꯅꯤ
ꯁꯨꯃꯥꯢꯅ ꯈꯔ ꯑꯣꯠꯇꯗꯤ ꯀꯃꯥꯏꯅ ꯄꯩꯁꯥ ꯄꯥꯏꯅꯤ ꯅꯇ꯭ꯔ
ꯃꯥꯅꯦ ꯋꯥꯗꯅ ꯋꯥꯗꯅ ꯀꯃꯥꯏꯅ ꯄꯩꯁꯥ ꯄꯥꯏꯗꯣꯏꯅꯣ
ꯔꯛꯄꯗ ꯏꯆꯦꯃ ꯑꯣꯏꯔ ꯂꯩꯇꯦꯒ ꯍꯥꯢꯔꯗꯤ ꯏꯀꯥꯢꯅꯦꯕ ꯑꯩꯈꯣꯢꯖꯨ
ꯄꯤꯊꯣꯑ ꯂꯣꯏꯔꯦ ꯀꯩꯅꯣ ꯑꯗꯨꯨ ꯄꯤꯕ ꯉꯝꯅꯕ ꯢ ꯇꯥꯜꯂꯤꯕꯅꯤ ꯀꯟꯅ
ꯑꯦꯔꯄꯤꯁꯇꯣ ꯑꯃ ꯍꯥꯟꯅ ꯁꯤꯜꯂꯣ ꯑꯗꯨꯒ
ꯍꯍ ꯍꯍ ꯍꯣꯏ ꯍꯍ
ꯍꯍꯍꯍꯍ
ꯍ ꯍ
ꯐꯥꯒꯤ ꯇꯧꯅꯤꯗ ꯀꯔꯤꯃꯥꯏꯅ ꯇꯧꯔꯒꯦ ꯉꯁꯥꯏ ꯀꯩꯖꯥꯡ ꯆꯥꯒꯦ
ꯁꯥꯏ ꯆꯥꯕꯗꯨꯕꯨ ꯑꯩ ꯌꯦꯟꯁꯥꯡ ꯑꯩ ꯌꯦꯟꯁꯥꯡ ꯀꯥꯎꯁꯜꯂꯛꯑꯕꯅꯦ ꯑꯩꯁꯦ
ꯂꯣꯢꯔꯦꯅꯦ
ꯑꯣ ꯏꯔꯣꯝꯕ ꯏꯔꯣꯝꯕꯅꯦ ꯑꯗꯨꯒ ꯕꯣꯔꯥ ꯑꯃꯅꯦ ꯆꯥꯏ
ꯀꯩ ꯕꯣꯔꯥ ꯍꯧꯋꯤꯅꯣ ꯍꯥꯢꯖꯦ
ꯃꯔꯣꯏꯕꯣꯔꯥ
ꯃꯔꯣꯏ
ꯎꯝ
ꯃꯔꯣꯢ ꯈꯛꯇ
ꯍꯣꯏ
ꯕꯣꯔꯥ ꯕꯣꯔꯥꯖꯤ ꯃꯥꯢ ꯃꯆꯟ ꯃꯆꯥꯛꯁꯦ ꯀꯩꯀꯩ ꯆꯪꯒꯦ ꯑꯝꯇ ꯍꯥꯢꯕꯤꯌꯨꯅꯦ
ꯕꯣꯔꯥꯒꯤ ꯃꯆꯜ ꯍꯥꯏꯕꯨ ꯀꯩꯁꯨꯝ ꯆꯪꯗꯦꯗ ꯕꯦꯁꯣꯟꯅꯦ ꯑꯗꯒꯤꯗꯤ ꯃꯔꯣ ꯃꯔꯨ ꯃꯔꯥꯡ ꯃꯅꯝ ꯅꯨꯡꯁꯤꯅꯕ ꯑꯗꯩꯗꯤ ꯃꯣꯔꯣꯛ ꯊꯨꯝ
ꯑꯣ
ꯑꯗꯨꯒ ꯈ꯭ꯋꯥꯏ ꯃꯔꯨ ꯑꯣꯏꯔꯤꯁꯤꯦ ꯁꯣꯗꯥꯗꯣ ꯍꯥꯞ ꯇꯧꯕ ꯁꯣꯗꯥ ꯍꯥꯞꯇ꯭ꯔꯗꯤ ꯁꯣꯗꯥ ꯍꯥꯞꯇ꯭ꯔꯗꯤ ꯕꯣꯔꯥ ꯑꯣꯏꯗ꯭ꯔꯦ ꯀꯥꯛ - ꯀꯥꯛ ꯂꯥꯎꯔꯦ ꯂꯣꯏꯔꯦ ꯑꯗꯨ ꯊꯤꯠꯂꯅꯤ ꯑꯗꯨꯒ ꯑꯗꯨꯝ ꯍꯧꯅꯤꯡ ꯍꯧꯅꯤꯡꯕ ꯑꯩꯅ ꯃꯔꯣꯏ ꯍꯧꯔꯦ ꯑꯗꯨꯝ ꯑꯂꯨꯒꯤ ꯍꯧꯒꯦꯁꯨ ꯀꯣꯕꯤꯒꯤ ꯍꯧꯒꯦꯁꯨ ꯑꯗꯨꯝ ꯃꯍꯤꯗꯨꯗ ꯑꯗꯨꯝ ꯂꯣꯏ ꯌꯥꯔꯦ
ꯑꯣ ꯑꯗꯨ ꯃꯤꯗꯤ ꯑꯇꯣꯞꯄ ꯃꯌꯥꯝ ꯖꯤꯔꯥꯒꯨꯝꯕꯒ ꯍꯥꯞꯅꯗꯥꯏꯅꯦ
ꯃꯔꯨ ꯃꯔꯥꯡꯗꯨꯗ ꯑꯗꯨꯝ ꯂꯣꯏꯁꯨꯔꯦ ꯑꯩꯅ- ꯑꯩꯅ ꯄꯨꯂꯞ ꯁꯝꯖꯤꯟꯒ꯭ꯔꯕꯅꯦ
ꯑꯣ ꯄꯨꯂꯞ ꯍꯥꯞꯆꯟꯕꯅꯦꯕ ꯃꯣꯏꯒꯤ ꯀꯩꯔꯤ ꯈꯖꯤꯡ ꯕꯣꯔꯥꯒꯗꯣ ꯀꯃꯥꯏꯅ ꯍꯧꯔꯤꯖꯥꯠꯅꯣ
ꯈꯥꯖꯤꯡꯕꯣꯔꯥꯁꯦ ꯈꯖꯤꯡꯗ ꯍꯥꯞꯆꯤꯜꯂꯒ ꯍꯧꯕꯩ ꯋꯥꯅꯤꯗ ꯍꯣꯏ ꯈꯥꯖꯤꯡꯅ ꯃꯊꯛꯇ ꯇꯣꯡꯍꯜꯂꯒ ꯇꯣꯡꯍꯜꯂꯣꯏ ꯄꯨꯂꯞ ꯇꯣꯠꯈ꯭ꯔꯒ ꯄꯨꯂꯞ ꯑꯣꯏꯅ ꯊꯥꯗꯔꯁꯨ ꯌꯥꯏ ꯍꯣꯏ ꯈꯖꯤꯡ ꯈꯖꯤꯡꯗꯣ
ꯎꯝ
ꯑ ꯍꯥꯟꯅ ꯇꯥꯎꯊꯣꯛꯑꯒ ꯍꯥꯞꯄꯗꯨꯗꯤ ꯃꯍꯥꯎꯁꯦ ꯈꯔ ꯋꯥꯠꯄꯗꯧꯅ ꯇꯧꯋꯦꯕ
ꯑ
ꯑꯗꯨꯝ ꯑꯍꯤꯡꯕꯗꯣ ꯍꯥꯏꯇꯥꯔꯦ ꯑꯗꯨꯗꯣ ꯑꯗꯨꯝ ꯆꯣꯠꯄꯁꯤꯗ ꯍꯥ ꯍꯥꯞꯆꯤꯜꯂꯦꯗꯅ ꯃꯔꯣꯏ ꯈꯔ ꯁꯣꯏꯁꯤꯜꯂꯒ ꯑꯗꯨꯒ ꯉꯍꯤꯡ ꯆꯥꯍꯤꯡꯗꯣ ꯐꯅꯕ ꯈꯖꯤꯡꯒꯤꯗꯗꯤ ꯈꯤꯇꯪ ꯆꯅꯝ ꯀꯨꯝꯕꯈꯤꯇꯪ ꯍꯥꯞ ꯆꯟ ꯇꯥꯔꯦ ꯑꯗꯨꯗꯨꯒ ꯑꯗꯨꯝ ꯍꯧꯒꯤꯕ
ꯑꯗꯨꯗꯤ ꯈꯖꯤꯡꯅ ꯍꯥꯎ ꯇꯥꯕꯅꯤꯅꯦ
ꯈꯖꯤꯡꯅ ꯍꯥꯎꯇꯥꯔ ꯍꯥꯎꯗꯣꯏꯅꯦ ꯑꯪ
ꯅꯣꯡꯃ ꯍꯧꯔꯝꯃꯣ ꯑꯩ ꯂꯥꯛꯀꯦ ꯆꯥꯕ
ꯍꯧꯔꯝꯒꯦ -ꯍꯧꯔꯝꯒꯦ
ꯅꯪ ꯄꯩꯁꯥ ꯂꯩꯇꯦ ꯍꯥꯏꯔꯛꯇꯧ ꯃꯥꯜꯂꯤꯗ
ꯑꯦ ꯑꯗꯨꯒꯤꯕꯨ
ꯀꯩ ꯈꯖꯤꯡ ꯗꯅ
ꯈꯖꯤꯡꯗꯤ ꯑꯈꯣꯏ ꯄꯨꯈꯤꯗꯩ ꯐꯥꯔꯒ ꯌꯥꯅꯤ ꯄꯨꯈꯤꯗ ꯂꯩꯑꯕ
ꯃꯤ ꯈꯨꯠ ꯅꯣꯏ ꯄꯨꯈꯤꯗ ꯈꯖꯤꯡꯗꯤ ꯊꯥꯗꯕꯔꯣ ꯍꯥꯏꯖꯦ
ꯖꯤꯡ ꯂꯩꯌꯦ ꯊꯥꯗꯩ
ꯀꯌ꯭ꯥꯝ ꯊꯥꯗꯩꯩꯕ
ꯑꯗꯨꯝ ꯐꯅꯌꯥꯝ ꯂꯩꯕꯅꯦ ꯑꯥ ꯀꯦꯅꯣꯅ ꯑꯈꯣꯏ ꯃꯥꯅ ꯂꯩꯔꯛꯄ ꯈꯖꯤꯡꯗꯣ ꯗꯨꯝ ꯃꯄꯤꯗꯣ ꯑꯗꯨꯁꯨ ꯃꯔꯤꯉꯥ ꯊꯥꯗꯒꯤꯕ ꯀꯩꯊꯦꯟꯗꯒꯤ
ꯑꯍꯤꯡꯕ ꯑꯣꯏ ꯂꯩꯔꯛꯏꯕ
ꯍꯣ ꯑꯥꯍꯤꯡꯕ ꯆꯥꯅꯕ ꯂꯩꯔꯛꯄꯗꯨꯗꯅꯦ ꯆꯥꯅꯕ ꯂꯩꯔꯛꯄꯗ ꯍꯤꯡꯕꯗꯣ ꯑꯍꯤꯡꯕ ꯐꯖꯅ ꯌꯥꯎꯕꯗꯣ ꯗꯨꯝ ꯊꯥꯗꯕ ꯗꯒꯤꯗꯤ ꯈꯔ ꯆꯍꯤ ꯑꯃꯅꯤ ꯃꯃꯥꯡ ꯗ ꯏꯁꯤꯡ ꯆꯥꯎꯒꯤꯕ ꯑꯗꯨꯗꯖꯨꯠ ꯇꯨꯔꯦꯟꯗꯩꯩ ꯒꯤ ꯃꯌꯥꯝ ꯂꯩꯑꯕꯀꯣ ꯂꯩꯔꯝꯃꯦꯕ ꯑꯗꯨꯗꯨꯅ ꯗꯨꯝ ꯐꯅꯌꯥꯝ ꯂꯩꯌꯦ ꯊꯔꯣꯏ ꯈꯖꯤꯡ ꯑꯗꯨꯝ ꯂꯩ ꯄꯨꯈꯤꯗ
ꯑꯗꯨꯏ ꯐꯥꯔꯝ ꯇꯧꯕ ꯌꯥꯗꯣꯔꯤꯅꯦ ꯑꯗꯨꯗꯤ
ꯐꯥꯝ ꯐꯥꯝ ꯇꯤ ꯌꯥꯔꯣꯏꯗ ꯄꯨꯈꯤ ꯆꯥꯎꯗꯕꯅꯤꯅ
ꯑꯩ ꯅꯪ ꯅꯣꯏ ꯄꯨꯈꯤꯗꯒꯤ ꯈꯖꯤꯡ ꯐꯥꯔ ꯌꯣꯜꯂꯦ ꯍꯥꯏꯖꯦ ꯆꯨꯝꯕ꯭ꯔꯣ
ꯌꯣꯟꯗꯦꯗ ꯑꯀꯤ ꯄꯤꯛꯈ꯭ꯔꯖꯤꯗ ꯀꯗꯥꯏꯗꯒꯤ ꯌꯣꯟꯗꯦꯗ ꯌꯣꯟꯗꯦ ꯌꯣꯟꯗꯦ꯫ ꯄꯥꯎ ꯂꯥꯟꯕꯅꯦ
ꯑꯩ ꯇꯥꯕꯗꯗꯤ ꯅꯣꯏꯃꯥꯅ ꯌꯣꯜꯂꯦꯌꯦ ꯀꯩꯊꯦꯟꯗ ꯄꯨꯊꯣꯛꯑꯒ
ꯀꯗꯩꯅꯣ ꯑꯈꯣꯏꯕꯧ ꯆꯥꯕ ꯀꯣꯟꯅꯒꯨꯝ ꯀꯣꯟꯅꯗꯒꯨꯝꯅꯦ ꯌꯣꯟꯅꯕ ꯒ ꯌꯥꯎꯗꯦ
ꯐꯤꯗ ꯆꯥꯗꯣꯔꯦꯅꯦ ꯈꯖꯤꯡꯖꯤ ꯅꯪ ꯄꯨꯊꯣꯛꯑꯅꯤ ꯑꯗꯒꯤ
ꯕꯤꯁꯣꯟꯕꯨ
ꯂꯣꯏ ꯄꯨꯊꯣꯑꯅꯤ ꯏꯆꯦꯅ ꯑꯗꯨꯗꯤ ꯐꯔꯦ ꯑꯩ ꯆꯥꯕ ꯂꯥꯑꯒꯦ
ꯂꯥꯑꯣ ꯂꯥꯎ ꯑꯇꯩ ꯑꯇꯩ ꯄꯤꯖꯥ ꯉꯝꯗꯔ꯭ꯖꯨ ꯈꯖꯤꯡ ꯕꯣꯔꯥꯗꯤ ꯑꯩꯁꯨ ꯄꯤꯖꯕ ꯉꯝꯅꯤ ꯆꯥꯉꯥꯡ ꯑꯃꯒ
ꯑꯗꯨꯗꯤ ꯑꯩꯗꯤ ꯍꯌꯦꯡ ꯍꯦꯛꯇ ꯂꯥꯛꯑꯗꯝꯅꯤꯀꯣ
ꯂꯥꯛꯑꯣꯅꯦ ꯃꯗꯧꯅꯤ ꯑꯩꯁꯨ ꯍꯦꯛꯇ
ꯍꯣ ꯍꯣ ꯂꯥꯛ ꯑꯒꯦ ꯑꯗꯨꯗꯤ
ꯑꯍ ꯍꫭ ꯑꯝ
ꯍꫭ ꯑꯩ ꯊꯝꯃꯒꯦꯁꯦ
ꯍꫭ ꯍꯣꯏ